ꯍꯜꯂꯣ
ꯖꯇꯥꯕꯤꯔ ꯎ
ꯆ ꯑꯗꯨꯅꯦ
ꯖ ꯇꯥꯕꯤꯔꯕꯣ ꯑꯥꯎ
ꯇꯥꯔꯦ ꯇꯥꯔꯦ
ꯎꯝ ꯎꯝ ꯇꯥꯔꯦ ꯇꯥꯔꯦ ꯑꯩꯁꯨ ꯁꯦꯡꯉꯤ
ꯆꯥꯛ ꯆꯥꯗꯕ꯭ꯔꯣ
ꯆꯥꯛ ꯆꯥꯗ꯭ꯔꯤꯌꯦ ꯆꯥꯛ ꯂꯣꯏꯗ꯭ꯔꯤꯌꯦ ꯆꯥꯔꯕꯣ
ꯑꯁ ꯆꯥꯗ꯭ꯔꯤꯒ ꯀꯥꯏꯗ ꯊꯣꯡꯉꯤ ꯑꯉꯥꯡ ꯑꯩꯅ ꯊꯣꯡꯉꯤ
ꯀꯔꯤ ꯃꯊꯦꯜ ꯑꯣ
ꯁ ꯌꯦꯟ ꯑꯁꯤꯗꯩ ꯁꯦꯠ ꯑꯣꯏꯅ ꯁꯦꯠ ꯑꯣꯏꯅ ꯈꯔ ꯂꯧꯔꯒ ꯇꯧꯁꯦꯅ ꯌꯦꯟ ꯁꯦꯠ ꯑꯣꯏꯅ ꯂꯧꯔ ꯇꯧꯏꯦ
ꯑꯍꯥꯎꯕ ꯑꯍꯥꯎꯕꯅ ꯍꯪꯉꯤꯅꯦ ꯑꯗꯨꯗꯤ ꯆꯝꯊꯣꯡꯅꯒꯗꯤ ꯍꯖꯤꯟꯕ ꯌꯥꯔꯔꯣꯏ ꯑꯗꯨꯗꯤ
ꯑꯦ ꯍꯧꯖꯤꯛꯇꯤ ꯁꯥꯕꯅꯤꯅ ꯁꯧꯔꯤ ꯅꯨꯡꯇꯤꯁꯨ ꯈꯔ ꯌꯥꯎꯗꯔꯣꯏ
ꯎꯝ ꯀꯩꯅꯣꯗꯨ ꯈꯪꯕ꯭ꯔꯥ ꯈꯣꯝꯊ꯭ꯔꯣꯛꯄꯤ ꯈꯪꯕ꯭ꯔꯥ
ꯈꯪꯉꯦ ꯈꯪꯉꯦ
ꯎꯝ ꯑꯩꯈꯣꯏ ꯑꯩꯈꯣꯏꯔꯣꯝꯗꯗꯤ ꯌꯥꯝ ꯆꯥꯅꯩ ꯑꯗꯣ
ꯑꯗꯨꯣ ꯁꯤꯗꯗꯤ ꯀꯦꯖꯤꯗ ꯁꯥꯝ ꯆ ꯌꯥꯝ ꯌꯣꯜꯂꯤꯅꯤ ꯀꯃꯥꯏꯅꯧꯔꯤꯖꯥꯠꯣ
ꯀꯦꯖꯤꯗ ꯀꯦꯖꯤꯗ ꯆꯥꯝꯃ ꯍꯥꯏꯁꯦ ꯑꯣ ꯁꯣꯝꯗꯁꯨ ꯃꯃꯟꯗꯤ ꯍꯥꯏꯐꯦꯠꯀ ꯃꯥꯟꯅꯔꯤꯅꯤ
ꯑꯗꯨ ꯁꯤꯗ ꯑꯩ ꯉꯔꯥꯡ ꯅꯍꯥꯟꯗꯣ ꯑꯗꯣ ꯑꯩꯅ ꯂꯩꯕ ꯆꯠꯄꯗ ꯀꯦꯖꯤꯗ ꯂꯨꯄꯥ ꯆꯥꯝꯃ ꯆꯥꯝꯃ ꯍꯥꯏꯌꯦꯕ
ꯀꯦꯖꯤꯗ ꯆꯥꯝꯃ
ꯎꯝ
ꯍꯥꯎꯕꯗꯤ ꯑꯗꯨꯝ ꯍꯥꯎꯕꯅꯦ ꯑꯗꯨꯁꯨ
ꯍꯥꯎꯋ ꯈꯪꯅ ꯉꯧꯔꯒ
ꯑꯩ ꯑꯩꯗꯤ ꯆꯥꯛ ꯌꯥꯝ ꯆꯜꯂꯦ ꯑꯗꯣ
ꯎꯝ ꯑꯗꯨ ꯁꯥꯒꯗꯤ ꯑꯗꯨꯏꯁꯨ ꯅꯣꯡ ꯐꯗꯣꯛ ꯆꯥꯕꯗꯨꯗꯤ ꯍꯥꯎꯋꯦ ꯁꯥꯒ ꯀꯩꯅꯣ ꯅꯠꯇ꯭ꯔꯁꯨ
ꯎꯝ
ꯅꯍꯥꯟ ꯆꯥꯏꯌꯦ ꯀꯦꯖꯤꯗ ꯂꯨꯄꯥ ꯆꯥꯝꯗ ꯂꯩꯌꯦ
ꯑꯥ ꯀꯣꯝꯊ꯭ꯔꯣꯛꯄꯤꯁꯦ
ꯑꯥ ꯀꯦꯖꯤ ꯀꯦꯖꯤ ꯑꯃ ꯂꯧꯔꯒ ꯀꯪꯅ ꯉꯥꯎꯋꯦ ꯑꯗꯨꯝ ꯍꯥꯎꯗꯤ ꯍꯥꯎꯋꯦꯕ
ꯊꯥꯎꯗꯤ ꯈꯔ ꯅꯝꯅ ꯉꯧꯕꯅꯗꯤ ꯍꯥꯎꯕꯅꯤ ꯃꯥꯗꯤ
ꯎꯝ ꯊꯥꯎ ꯌꯥꯝ ꯌꯥꯎ ꯍꯥꯞꯇ꯭ꯔꯗꯤ ꯌꯥꯗꯦ
ꯑꯥ ꯑꯥꯎ ꯌꯥꯝ ꯆꯨꯞꯄꯅꯦꯕ
ꯎꯝ
ꯑꯣꯖꯥꯔꯣ ꯁꯟꯗꯦ ꯆꯍꯤ ꯀꯌꯥꯃꯨꯛ ꯁꯨꯔꯦ
ꯑꯩꯁ ꯆꯍꯤ ꯀꯨꯟꯊ꯭ꯔꯥ ꯃꯥꯊꯣꯏ ꯑꯗꯨꯋꯥꯏꯃꯨꯛ ꯌꯧꯔꯦ
ꯎ ꯆꯍꯤ ꯆꯍꯤꯗꯤ ꯑꯩꯅ ꯍꯜꯂꯤꯅꯤ
ꯎꯝ ꯑꯣꯖꯥ ꯍꯧꯖꯤ ꯀꯌꯥꯃꯨꯛ ꯁꯨꯔꯨꯕ
ꯑꯩꯗꯤ ꯆꯍꯤ ꯀꯨꯟꯊ꯭ꯔꯥꯃꯉꯥ ꯃꯊꯛ ꯂꯩ
ꯑꯣ ꯑꯉꯥꯡ ꯀꯌꯥꯁꯨꯨꯔꯀ
ꯑꯉꯥꯡ ꯑꯅꯤ ꯁꯨꯔꯦ ꯏꯆꯥꯅꯨꯄꯥ ꯑꯍꯜ ꯑꯗꯒꯤ ꯅꯨꯄꯤꯅꯇꯣꯝꯕꯤ
ꯎꯝ ꯆꯍꯤꯏ ꯀꯗꯅ ꯄ ꯊ ꯊ ꯊꯤ ꯇꯔꯤ ꯃꯊ ꯁꯥꯗꯅ
ꯀꯩꯒꯤꯦ
ꯑꯁ ꯄꯩꯁꯥ ꯀ ꯌꯥꯝ ꯃꯊꯥ ꯁꯥꯗꯅ ꯁꯣꯝꯗ ꯀ꯭ꯋꯥꯔꯤ ꯇꯧꯕ ꯈꯣꯠꯄꯒꯤ
ꯆꯍꯤ ꯀꯨꯟꯊ꯭ꯔꯥ ꯃꯥꯊꯣꯏ ꯁꯨꯔꯗꯤ ꯅꯨꯄꯤ ꯊꯤꯕꯗꯤ ꯌꯥꯔꯦ
ꯌꯥꯔꯦ ꯆꯍꯤ ꯑꯍꯨꯝ ꯃꯔꯤꯁꯦ ꯄꯨꯔꯥ ꯗ꯭ꯌꯨ ꯆꯥꯁꯤꯟꯗꯅ ꯄꯂꯥꯛ ꯔꯀꯅ ꯎꯆꯥ ꯁꯟꯖꯅꯥ ꯃꯊꯥꯁ ꯁꯥꯕ ꯍꯥꯏ ꯀ
ꯊꯕꯛ ꯑꯆꯧꯕ ꯇꯧꯔꯨꯕ꯭ꯔꯣ
ꯑꯆꯧꯕ ꯇꯧꯔꯨꯕꯩꯅꯤꯅꯦ ꯁꯨꯝꯂꯨꯊꯔꯣꯝꯗ
ꯊꯕꯛ ꯑꯆꯧꯕ ꯇꯧꯕꯁꯦ ꯄꯩꯁꯥꯁꯦ ꯌꯥꯝ ꯆꯪꯕ ꯃꯥꯏ ꯄꯥꯛꯑꯒꯗꯤ ꯄꯩꯁꯥ ꯌꯥꯝ ꯐꯪꯕ
ꯎꯝ ꯑꯆꯧꯕꯕꯨ ꯑꯩꯈꯣꯏ ꯅꯨꯡꯒꯤ ꯅꯨꯡꯒꯤ ꯅꯨꯡꯒꯤ ꯀ꯭ꯋꯥꯔꯤ ꯇꯧꯔꯨꯕ ꯍꯥꯏꯇꯥꯔꯦ
ꯎꯝ
ꯑꯁꯣꯅꯕꯨꯣꯛ ꯁꯨꯃꯥꯏꯔꯣ ꯈꯪꯕꯅꯤꯗ
ꯅꯣꯡꯄꯣꯛ ꯁꯦꯛꯃꯥꯏ
ꯎꯝ
ꯊꯪ
ꯍꯣꯏ ꯑꯗꯨꯔꯣꯝꯗ
ꯏꯁꯥꯁꯦ ꯅꯣꯡꯄꯣꯛ ꯁꯨꯡꯃꯥꯏꯍꯣꯏꯗꯣꯏꯔꯣ
ꯅꯠꯇꯦꯗ
ꯀꯛꯆꯤꯡꯡꯂꯥꯎ
ꯑ ꯃꯈꯥ ꯇ
ꯑꯩꯗꯦ ꯑꯟꯣꯗꯒꯅꯤ ꯌꯦꯁꯣ
ꯎꯝ ꯑꯗꯨ ꯂꯝꯒꯤꯁꯦ ꯍꯥꯏꯕꯗꯤ ꯩ ꯃꯌꯥꯡꯅꯕꯗꯣ ꯀꯩꯅꯣ ꯇꯧꯋꯦ ꯍꯥꯏꯗ꯭ꯔꯣ
ꯈꯪꯗꯦ ꯐꯣꯔꯦꯟ ꯀꯩꯅꯣꯗꯤ ꯃꯄꯥꯟ ꯂꯝꯒꯤ ꯀꯔꯤꯀꯥ ꯄꯟꯕꯗꯤ ꯌꯥꯏꯌꯦꯅꯗꯤ ꯍꯥꯏꯕꯅꯤ ꯑꯩꯁꯨ ꯁ꯭ꯋꯥꯏꯁꯦ ꯄꯟꯁꯤꯜꯂꯦ
ꯎꯝ
ꯑ ꯆꯥꯛ ꯆꯥꯔꯕꯣ ꯁꯨꯃꯥꯏꯅ ꯁꯨꯝ ꯍꯟꯖꯟ ꯍꯟꯖꯤꯟ ꯍꯟꯖꯤꯟꯅꯔꯁꯨ ꯌꯥꯏ ꯍꯥꯏꯇꯥꯔꯅꯦ
ꯑꯣꯖꯥ ꯑꯃꯗꯣ ꯑꯣꯖꯥ ꯗꯤꯅꯦꯁ ꯅꯠꯇꯕ ꯑꯃꯗꯣ ꯀꯔꯤꯑꯕ ꯃꯤꯡꯗꯣ
ꯈꯝꯕꯥ
ꯑꯣ
ꯑꯩ ꯑꯩꯅꯦ ꯑꯩꯅ ꯗꯤꯅꯦꯁ ꯇꯣꯏꯗꯣꯏꯕ
ꯎꯝ
ꯑꯣꯖꯥꯒꯤꯗꯨꯗꯤ ꯔꯣꯁꯟ ꯍꯥꯏꯕ ꯅꯠꯇ꯭ꯔꯣ
ꯑꯥꯎ
ꯀꯨꯏꯔꯕꯣ ꯁꯤꯒꯤ ꯇꯧꯔꯛꯄꯁꯦ ꯍꯟꯗꯛ ꯑꯍꯥꯟꯕ ꯑꯣꯏꯗꯣꯏꯔꯥ
ꯀꯨꯏꯗꯣꯏꯗ ꯑꯍꯥꯟꯕ ꯑꯣꯏꯗꯣꯏꯅꯦ ꯆꯥꯛ ꯆꯥꯛꯇꯤ ꯀꯔꯤꯅ ꯊꯣꯡꯉꯤꯅꯣ ꯍꯧꯖꯤꯛꯄꯣ
ꯌꯦꯟꯁꯥꯡꯁꯦ ꯑꯩꯅ ꯉꯁꯥꯏ ꯈꯣꯝꯗꯣꯔꯣꯛꯄꯤꯅ ꯍꯥꯏꯕꯗꯣ ꯑꯗꯨꯃꯛ ꯉꯧꯔꯤ ꯑꯗꯒꯤ ꯆꯝꯊꯣꯡ ꯑꯃ ꯊꯣꯡꯏꯤ
ꯑꯗꯨꯔꯣꯝꯗꯗꯤ ꯑꯗꯨꯝ ꯊꯣꯛꯄ꯭ꯔꯕ ꯀꯩꯅꯣꯁꯦ ꯈꯣꯝꯊꯣꯛꯄꯤꯁꯦ ꯑꯗꯨꯝ
ꯊꯣꯛꯑꯦ ꯍꯥꯏꯗꯤ ꯅꯣꯡ ꯅꯣꯡꯖꯨ ꯊꯥ ꯁꯨꯃꯥꯏꯅ ꯇꯧꯔꯛꯑꯒ ꯅꯨꯡꯁꯥꯒ ꯍꯥꯏꯒꯠꯂꯛꯄꯁꯦ
ꯑꯥ
ꯅꯣꯡꯁꯦ ꯐꯖꯅ ꯇꯥꯔꯕ ꯃꯇꯨꯡ ꯍꯥꯏꯇꯥꯔꯦ ꯅꯨꯡꯁꯥ ꯍꯥꯏꯒꯠꯂꯛꯄꯁꯨ ꯎꯅꯥ ꯄꯠꯄ ꯈꯣꯠꯄ ꯀꯩꯀꯥ ꯇꯧꯕꯗꯨꯗ ꯑꯗꯨꯝ ꯆꯣꯡꯕꯅꯦꯕ ꯆꯤꯡꯗ
ꯑꯥ
ꯃꯤꯗꯤ ꯍꯦꯛꯄ ꯌꯥꯝ ꯆꯠꯅꯩ ꯑꯩꯗꯤ ꯍꯟꯗꯛꯀꯤꯗꯤ ꯑꯝꯇ ꯆꯠꯇ꯭ꯔꯤ
ꯎꯝ ꯑꯗꯨꯗꯅꯦ
ꯑꯩꯗꯤ ꯃꯩꯇꯩ ꯃꯌꯦꯛ ꯀꯩꯅꯣ ꯃꯌꯦꯛꯁꯤꯗꯤ ꯄꯥꯕ ꯄꯥꯕꯗꯤ ꯌꯥꯝ ꯌꯥꯝ ꯀꯟꯅ ꯍꯩꯕꯗꯤ ꯑꯣꯏꯗꯕꯅꯤ
ꯍꯥꯥ
ꯀꯣꯟ ꯑꯇꯣꯄ ꯂꯥꯏꯔꯣ
ꯑ ꯀꯁꯔ ꯀꯤꯔꯗ
ꯑ
ꯁꯤ ꯁꯅꯥ ꯆꯧꯍꯨꯝꯁꯨ ꯁꯟꯖꯥꯎ ꯑ ꯑꯃꯁꯁꯨ ꯂꯥꯛꯄ ꯍꯥꯏꯇꯥꯔꯦ
ꯂꯝꯕꯤꯗ ꯆꯠꯂꯤꯔꯕ
ꯍꯣꯏ ꯑꯩ ꯂꯝꯕꯤ ꯃꯄꯥꯟꯗ ꯐꯝꯃꯤꯕ ꯁꯟ ꯑꯆ ꯑꯩꯈꯣꯏꯒꯤ ꯀꯩꯅꯣ ꯁꯪꯒꯣꯝ ꯁꯨꯝꯕꯤ ꯁꯟꯗꯣ
ꯑꯣ ꯁꯟ ꯑꯆꯧꯕꯗꯣ
ꯑꯣ ꯍꯣꯏ ꯑꯗꯨ ꯂꯥꯛꯄ
ꯂꯧꯁꯤꯡꯗꯤ ꯂꯣꯏꯁꯤꯜꯂꯕ꯭ꯔꯣ ꯀꯃꯥꯏꯅ ꯇꯧꯏꯤ ꯂꯧ ꯎꯗꯕ꯭ꯔꯣ
ꯍ ꯍꯧꯗ꯭ꯔꯤꯗ ꯅꯣꯡ ꯆꯨꯗ꯭ꯔꯤꯗ ꯅꯣꯡꯆꯨꯗ꯭ꯔꯗꯤ ꯌꯥꯗꯕ ꯃꯐꯝꯗ ꯂꯣꯏꯕ ꯀꯩꯅꯣ ꯇꯧꯕ ꯍꯥꯏꯇꯥꯔꯦ ꯎꯕ ꯍꯥꯏꯇꯥꯔꯦ ꯂꯧꯅꯤ
ꯑꯩꯗꯤ ꯂꯧꯍꯣꯟ ꯍꯥꯞꯆꯜꯂꯨꯔꯦ
ꯍꯣꯏ ꯂꯧꯍꯣꯟꯕꯗꯤ ꯑꯩꯈꯣꯏꯁꯨ ꯍꯨꯟꯈ꯭ꯔꯦꯕ
ꯑꯥ
ꯑꯗꯨꯀꯥꯟꯗ ꯂꯧꯗꯤ ꯄꯨꯔꯥ ꯂꯧꯍꯣꯟꯐꯝꯕꯨꯗꯤ ꯑꯗꯨꯝ ꯑꯗꯨꯝ ꯍꯨꯟꯖꯤꯟꯈ꯭ꯔꯦꯕ ꯑꯗꯨꯒ ꯌꯥꯗꯕ ꯍꯥꯏ ꯍꯥꯏꯇꯥꯔꯦ ꯂꯧ ꯑꯣꯏꯅ ꯄꯨꯔꯥ ꯇꯧꯕꯗꯨꯗꯤ ꯅꯣꯡꯁꯦ ꯋꯥꯠꯄꯅꯤꯅ
ꯑꯩꯗꯤ ꯍꯟꯗꯛꯁꯦ ꯏꯀꯪ ꯊꯣꯛꯇꯣꯏ ꯃꯥꯜꯂꯤꯃꯤꯅꯤ ꯆꯤꯡꯅꯔꯤꯃꯤꯅꯤ
ꯑꯗꯨꯅꯦ ꯊꯥ ꯑꯃꯃꯨꯛ ꯀꯩꯃꯨꯛꯇꯤ ꯅꯣꯡ ꯆꯨꯗꯧ ꯃꯥꯟꯗꯦꯅ ꯈꯟꯕꯗ
ꯎꯝ ꯍꯥꯟꯅꯗꯤ ꯖꯨꯟ ꯖꯨꯂꯥꯏ ꯍꯥꯏꯁꯦ ꯅꯣꯡ ꯐꯥꯖꯅ ꯇꯥꯕ ꯃꯇꯝꯅꯦꯕꯀꯣ
ꯃꯥꯅꯦ ꯏꯪꯉꯥꯏ ꯏꯉꯦꯅ ꯍꯥꯏꯁꯤꯅꯤꯅꯦ
ꯏꯉꯥꯏꯉꯟꯁꯦ
ꯎꯝ
ꯌꯥꯗ꯭ꯔꯦ ꯍꯟꯗꯛꯇꯤ ꯇꯥꯗ꯭ꯔꯦ
ꯎꯝ
ꯊꯤꯖꯤꯜꯂꯣ ꯅꯨꯄꯤꯁꯦ ꯈꯔ ꯉꯟꯅ ꯊꯤꯖꯤꯜꯂ